ꯑꯣ ꯇꯥꯏꯌꯦ ꯇꯥꯏꯌꯦ ꯇꯥꯏꯌꯦ ꯇꯥꯏꯌꯦ ꯃꯔꯨꯞ
ꯃꯔꯨꯞꯄꯨ ꯊꯕꯛ ꯆꯤꯟꯕ꯭ꯔꯣ ꯍꯧꯖꯤꯛꯀꯥꯟꯁꯤꯕꯣ
ꯃꯔꯨꯞ ꯍꯧꯖꯤꯛꯀꯥꯟꯁꯤ ꯊꯕꯛꯇꯤ ꯆꯤꯟꯕꯨꯗꯤ ꯌꯥꯝ ꯆꯤꯟꯕ ꯑꯣꯏꯗꯦ ꯏꯇꯥꯎ ꯍꯥꯏꯇꯥꯔꯦ ꯁꯨꯇꯤ ꯂꯩꯕꯒꯤ ꯏꯇꯥꯎ ꯏꯇꯥꯎꯗ ꯐꯣꯟ ꯇꯧꯒꯦꯁꯨ ꯈꯜꯂꯝꯕꯅꯦ ꯏꯇꯥꯎꯅ ꯇꯧꯕ ꯌꯥꯝ ꯆ ꯆꯞ ꯆꯥꯅꯔꯦ
ꯑꯣ ꯑꯗꯨꯗꯤ ꯅꯇꯥꯎꯒ ꯋꯥꯔꯤ ꯋꯥꯇꯥꯏ ꯉꯥꯛꯇꯪ
ꯌꯥꯏ ꯌꯥꯏ ꯏꯇꯥꯎ
ꯑꯣ ꯏꯇꯥꯎꯕꯨ ꯀꯩꯗꯧꯔꯝꯃꯤꯅꯣ ꯍꯧꯖꯤꯛꯄꯨ
ꯏꯇꯥꯎ ꯑꯩꯁꯤ ꯀꯩꯅꯣ ꯇꯧꯕ ꯑꯈꯣꯏꯒꯤ ꯆꯥꯛ ꯆꯥꯔꯝꯕꯒꯤ ꯑꯈꯣꯏ ꯇꯣꯛꯄꯒꯤ ꯄꯣꯠ ꯊꯥꯔꯝꯕꯅꯤ ꯍꯥꯏꯇꯥꯔꯦ ꯇꯥꯎ ꯇꯥꯎꯗ ꯁꯨꯝ ꯐꯣꯟ ꯇꯧꯔꯛꯀꯦꯅ ꯈꯜꯂꯝꯕ ꯇꯥꯎ ꯎꯝ
ꯀꯔꯤ ꯃꯊꯦꯜ ꯆꯥꯔꯕ ꯏꯇꯥꯎꯗꯤ
ꯁꯤꯡꯖꯨ ꯑꯃꯒ ꯁꯨꯔꯒ ꯆꯥꯔꯦ ꯏꯇꯥꯎ
ꯑꯦ ꯏꯇꯥꯎ ꯑꯩꯗꯤ ꯉꯁꯤꯗꯤ ꯀꯥꯡ ꯁꯣꯏ ꯑꯣꯏꯅ ꯆꯥꯔꯦꯗ ꯁꯥꯅ ꯁꯥꯒꯠꯂꯛꯄꯁꯤꯗ ꯑꯣ ꯀꯥꯡꯁꯣꯏ ꯈꯔ ꯑꯁꯤꯟ ꯇꯛ ꯇꯧꯅ ꯈꯥꯃꯦꯟ ꯑꯁꯤꯟꯕꯒ ꯍꯣꯏ ꯃꯣꯏꯅ ꯄꯣꯛꯄꯂꯨꯊꯨ ꯊꯣꯡꯉꯦ ꯑꯗꯨꯒ ꯁꯤꯡꯖꯨꯁꯨ ꯑꯩꯁꯨ ꯎꯝ ꯑꯩꯖꯦ ꯖꯨꯕꯨꯗꯤ ꯆꯥꯏꯑꯦ ꯑꯩꯈꯣꯏ ꯌꯣꯡꯆꯥꯛꯁꯤꯡꯗꯨ ꯇꯧꯔ ꯆꯥꯔꯦ ꯉꯁꯤꯗꯤ ꯍꯧꯖꯤꯛꯀꯥꯟꯁꯤ ꯌꯣꯡꯁꯥꯛꯁꯤ ꯐ꯭ꯔꯦꯁꯁꯨ ꯐꯪꯈꯠꯂꯛꯑꯦꯕ ꯅꯧꯅ ꯏꯇꯥꯎ ꯑꯣꯏ ꯏꯁꯥꯡ ꯆ ꯊꯣꯡ ꯆꯥꯗ ꯀꯨꯏꯔꯦ
ꯃꯅꯦ ꯍꯧꯕꯅꯤ ꯇꯍꯦ ꯇꯤ ꯑꯃ ꯇꯧꯔꯒ ꯁꯤꯡ ꯌꯨ ꯑꯃꯒ
ꯎꯝ ꯑꯣ ꯀꯅꯥꯅ ꯊꯣꯡꯏꯤꯅꯣ ꯏꯇꯥꯎ
ꯇꯥꯎ ꯎꯇꯤꯁꯤ ꯀꯩꯅꯣ ꯇꯧꯔꯦ ꯇꯥꯎ ꯑꯩꯅ ꯑꯗꯨꯝ ꯇꯧꯔꯦ ꯉꯁꯤꯗꯤ ꯐꯖꯅ ꯑꯗꯨꯝ ꯇꯧꯖꯤꯜꯂꯦ ꯁꯨꯇꯤꯒ ꯂꯩꯕꯅꯤꯅꯀꯣ ꯑꯥ
ꯎꯝ
ꯁꯣꯝ ꯋꯥꯍꯟꯅꯤꯡꯗ꯭ꯔꯕ ꯑꯗꯨꯅ ꯑ ꯇꯋꯦ ꯇ
ꯑꯣ ꯏꯇꯥꯎ ꯑꯁ ꯑꯩꯗꯤ ꯅꯉꯣꯟꯅ ꯁꯨꯝ ꯀꯔꯤ ꯀꯔꯤ ꯀꯔꯝ ꯀꯃꯥꯏꯅ ꯇꯧ ꯑꯩ ꯁꯨꯝꯕ ꯑꯋꯥꯕ ꯅꯠꯇꯦ ꯁꯨꯝ ꯑꯩꯁꯨ ꯌꯨꯝꯒꯤꯀꯣ ꯅꯨꯄꯤ ꯑꯉꯥꯡꯁꯨ ꯂꯩꯔꯕꯅꯤꯅ ꯑꯩꯅ ꯑꯃꯨꯛ ꯌꯨꯝꯒꯤ ꯊꯕꯛ ꯏꯪꯈꯥꯡ ꯇꯧꯕꯗꯀꯣ ꯄꯥꯛ ꯄꯥꯛ ꯐꯣꯟꯖꯦ ꯇꯧꯔꯛꯄ ꯉꯝꯗꯕ ꯑꯗꯨꯅ ꯉꯁꯤꯗꯤ ꯈꯤꯌꯡ ꯈꯤꯇꯪ ꯍꯥꯡꯉꯦꯗ ꯅꯉꯣꯟꯗ ꯇꯧꯔꯛꯏꯅꯤꯅꯦ ꯐꯣꯟꯁꯦ ꯑꯉꯥꯡꯁꯤꯡꯗꯨꯅ ꯏꯆꯥ ꯅꯨꯨꯄꯥ ꯑꯍꯟꯗꯨꯁꯨ ꯀ꯭ꯂꯥꯁ ꯀꯩꯅꯣ ꯀꯥꯔꯦ ꯀ꯭ꯂꯥꯁ ꯊ꯭ꯔꯤ ꯀꯥꯔꯦ
ꯍꯣꯏ ꯏꯇꯧ
ꯑꯏ ꯅꯣꯡꯃ ꯅꯣꯡꯒꯤ ꯄꯩꯁꯥ ꯆꯪꯕꯁꯨ ꯑꯗꯨꯝ ꯍꯦꯟꯒꯠꯂꯦꯑꯦ ꯩꯥ ꯀꯩꯅꯣꯕꯨ ꯑꯉꯥꯡ ꯂꯥꯏꯔꯤꯛ ꯇꯟ ꯊꯥꯗꯣꯔꯥ ꯇꯣꯉꯥꯟꯅ ꯇꯝꯕꯒꯤꯕꯨ ꯊꯥꯗꯣꯏꯔꯥ ꯑꯁ ꯑꯗꯨꯏ ꯀꯩꯅꯣꯝ ꯎꯕ ꯌꯥ ꯂꯩꯕꯤꯌꯨꯒ ꯁꯥꯟꯅꯄꯣꯠ ꯑꯃꯒꯤ ꯎꯔꯦ ꯕꯤꯌꯨ ꯀꯣꯠꯄꯤꯌꯨ ꯂꯩꯗ꯭ꯔꯦ ꯅꯤꯡꯉꯥꯏ ꯇꯧꯅꯤ ꯀꯞꯇꯣꯏꯅꯤ ꯅꯤ ꯑꯗꯨꯅꯀꯣ ꯏꯇꯥꯎ ꯑꯁ
ꯃꯥꯅꯤꯅꯦ ꯏꯇꯥꯎ ꯑꯉꯥꯡ ꯁꯦꯟꯅꯕꯁꯦ ꯋꯥꯕꯅꯤꯅꯦ ꯏꯟꯈꯠꯂꯛ ꯆꯥꯎꯈꯠꯂꯛꯄꯅꯤꯅꯀꯣ ꯃꯣꯏꯗꯤ ꯃꯣꯏ ꯅꯤꯉꯥꯏꯁꯦ ꯑꯗꯨꯝ ꯀꯟꯕꯅꯦꯕ ꯍꯧꯖꯤꯛꯀꯥꯟ ꯑꯉꯥꯡꯁꯤꯡꯁꯤꯀꯣ ꯑꯩꯈꯣꯏꯒꯤ ꯊꯥꯏꯅꯒꯤ ꯑꯩꯈꯣꯏꯒꯤ ꯃꯇꯝꯒꯤ ꯑꯉꯥꯡꯁꯤꯡꯒ ꯃꯥꯟꯅꯗ꯭ꯔꯦꯕ ꯍꯧꯖꯤꯛꯀꯥꯟ ꯑꯉꯥꯡꯁꯤꯡꯗꯕ
ꯃꯥꯅꯦ ꯃꯥꯅꯦ
ꯌꯥꯝꯁꯨ ꯁꯤꯡꯕ ꯍꯦꯜꯂꯦ ꯍꯧꯖꯤꯛꯀꯥꯟ ꯑꯉꯥꯡꯁꯤꯡꯅ
ꯑꯗꯨꯅꯤ ꯇꯧꯔꯤꯁꯤ ꯑꯉꯥꯡꯁꯤꯡꯁꯤ ꯐꯣꯟ ꯐꯣꯟ ꯄꯥꯏꯕꯒꯤꯀꯣ ꯐꯣꯟ ꯁꯨꯝ ꯄꯥꯏꯕꯁꯤꯁꯨ ꯐꯠꯇꯕ ꯑꯣ ꯑꯩꯗꯤ ꯄꯥꯏꯕꯨ ꯄꯥꯏꯍꯟꯗꯔ꯭ꯕꯅꯦ ꯁꯥꯅꯧ ꯈꯣꯠꯅꯕ ꯐꯣꯟꯁꯤ ꯁꯨꯡꯄꯥꯏ ꯑꯩꯅ ꯑꯩ ꯍꯦꯛ ꯎꯔꯗꯤ ꯃꯥ ꯐꯣꯟ ꯄꯥꯏꯔꯝꯃꯁꯨ ꯐꯣꯟ ꯊꯝꯃꯝꯃ ꯄꯣꯠ ꯆꯦꯟꯗꯣꯏꯅꯦꯕꯀꯣ ꯃꯃꯥꯟꯅꯗꯤ ꯃꯃꯥꯅꯗꯤ ꯃꯆꯥꯅꯤ ꯀꯧꯕ ꯅꯨꯡꯁꯤꯗꯅ ꯃꯆꯥ ꯅꯤꯡꯉꯥꯏ ꯇꯧꯕꯗꯨ ꯈꯪ ꯅꯨꯡꯉꯥꯏꯇꯅ ꯈꯔ ꯄꯥꯏꯍꯟꯕ ꯍꯥꯏꯇꯥꯔꯦ ꯑꯩꯅꯗꯤ ꯐꯣꯟ ꯄꯥꯏꯒꯅꯨ ꯅꯃꯤꯠ ꯃꯤꯠ ꯁꯣꯛꯄ ꯑꯗꯒꯤ ꯂꯥꯏꯔꯤꯛ ꯂꯥꯏꯁꯨ ꯊꯋꯥꯏ ꯌꯥꯎꯗꯦ ꯍꯧꯖꯤꯛꯀꯥꯟꯗꯤ ꯍꯥꯏꯗꯤ ꯁꯨꯝ ꯐꯣꯟꯗꯣ ꯄꯥꯏꯔꯒ ꯁꯨꯝ ꯀꯩꯅꯣ ꯇꯧꯒꯤꯕꯗ ꯑꯩꯈꯣꯏꯒꯤ ꯑꯍꯜ ꯂꯃꯟꯗ ꯊꯧꯒꯜꯂꯣꯟ ꯕꯦꯕꯥꯔ ꯊꯛꯁꯤ ꯈꯥꯁꯤꯁꯦ ꯌꯥꯝ ꯋꯥꯠ
ꯃꯥꯅꯤ ꯏꯇꯥꯎ ꯋꯥꯠꯄꯅꯦ ꯍꯧꯖꯤꯛꯀꯥꯟꯁꯦ ꯑꯗꯨꯅꯤ ꯈꯤꯇꯪ ꯄꯤꯛꯏꯉꯩꯗ ꯃꯣꯏꯁꯤ ꯈꯤꯇꯪ ꯁꯦꯟꯅꯍꯧꯗ꯭ꯔꯗꯤꯀꯣ ꯈꯤꯇꯪ ꯆꯥꯎꯈꯠꯂꯛꯈ꯭ꯔꯗꯤ ꯑꯩꯈꯣꯏꯅ ꯋꯥꯔꯛꯄ ꯃꯇꯝꯁꯤ ꯉꯝꯃꯣꯏꯗ꯭ꯔꯤꯅꯦꯕ ꯏꯇꯥꯎ ꯄꯤꯛꯏꯉꯩꯗ ꯋꯥꯔꯛꯍꯧꯗ꯭ꯔꯗꯤ ꯃꯣꯏꯅ ꯍꯥꯏꯕꯁꯤ ꯑꯗꯨꯝ ꯏꯟꯗꯕ ꯌꯥ ꯁꯨꯃꯥꯏꯅ ꯇꯧꯔꯒ ꯊꯦꯝꯃ ꯊꯦꯝꯃꯒ ꯁꯤꯖꯤꯟꯅꯗ꯭ꯔꯗꯤ
ꯃꯥꯅꯦ ꯏꯇꯥꯎ ꯑꯗꯨꯅꯤꯅꯦ ꯏꯇꯥꯎ ꯇꯧꯔꯤꯁꯦ ꯍꯥꯏꯗꯤ ꯋꯥꯔꯤ ꯋꯥꯔꯤꯗꯨ ꯋꯥꯔꯤꯁꯦ ꯐꯖꯅ ꯐꯖꯅ ꯍꯦꯛꯇ ꯐꯨꯕ ꯆꯩꯕ ꯈꯣꯠꯄ ꯇꯧꯕ ꯌꯥꯗꯦ ꯃꯣꯏꯗꯤ ꯑꯉꯥꯡꯅꯤꯅꯀꯣ ꯃꯁꯥꯗ ꯋꯥꯈꯜ ꯑꯃ ꯅꯨꯡꯉꯥꯏꯈꯤꯔꯣꯏꯗꯣꯏꯅꯦꯕ ꯐꯖꯅ ꯃꯣꯏ ꯍꯧꯖꯤꯛ ꯌꯥꯝꯅ ꯒ꯭ꯌꯥꯟ ꯇꯥꯕꯗꯤ ꯅꯠꯇꯦ ꯑꯗꯨꯁꯨ ꯑꯦ ꯁꯤꯅ ꯐꯩ ꯇꯧꯕ ꯌꯥꯏ ꯁꯤꯅ ꯐꯠꯇꯕꯅꯤ ꯇꯧꯕ ꯌꯥꯗꯕꯅꯤꯅ ꯁꯨꯝ ꯈꯪꯍꯟꯕ ꯍꯥꯏ
ꯃꯥꯅꯦ ꯃꯥꯅꯦ ꯏꯇꯥꯎ ꯆꯨꯨꯝꯃꯦ
ꯏꯇꯥꯎꯗꯨ ꯁꯨꯝ ꯏꯇꯥꯎꯅꯁꯨ ꯍꯌꯦꯡꯋꯥꯏ ꯑꯉꯥꯡ ꯂꯩꯔꯀꯥꯟꯗ ꯇꯧꯑꯣꯕ ꯑꯩꯅ ꯍꯥꯏꯔꯤꯁꯦ
ꯃꯥꯅꯤ ꯏꯇꯥꯎ ꯇꯧꯒꯗꯕꯅꯤ ꯏꯇꯥꯎ ꯑꯗꯨꯅꯦ ꯑꯩꯁꯨ ꯉꯁꯤꯗꯤ ꯁꯨꯇꯤ ꯑꯣꯏꯕꯅ ꯏꯇꯥꯎ ꯑꯩꯒꯤ ꯅꯨꯄꯤꯗꯨꯁꯨ ꯉꯁꯤꯗꯤ ꯀꯩꯅꯣ ꯇꯧꯕ ꯑꯩꯈꯣꯏꯒꯤ ꯃꯄꯥꯝꯗ ꯁꯨꯇꯤ ꯂꯩꯃꯤꯅ ꯃꯄꯥꯝꯗ ꯀꯣꯏꯈꯤꯕ ꯍꯥꯏꯇꯥꯔꯦ ꯉꯁꯤꯗꯣ ꯑꯗꯨꯅ ꯀꯅꯥꯝ ꯂꯩꯇ꯭ꯔꯦꯗ ꯉꯁꯤꯗꯤ ꯀꯩꯅꯣ ꯇꯧꯕ ꯑꯦꯟꯁꯥꯡꯗꯣ ꯑꯩꯅ ꯑꯃꯝ ꯇꯧꯔꯒꯦ ꯎꯅꯨꯡꯇꯤꯗ ꯑꯗꯨꯅꯤ
ꯎ ꯅꯨꯄꯤ ꯃꯄꯥꯝ ꯆꯠꯈ꯭ꯔꯦꯅ ꯅꯪ ꯌꯥꯝꯅ ꯅꯨꯡꯉꯥꯏꯅ ꯎꯇꯤ ꯊꯣꯡꯊꯔꯒ ꯐꯖꯅ ꯇꯧꯔ ꯆꯥꯔꯦ
ꯎꯝ ꯆꯥꯏꯌꯦ ꯏꯇꯥꯎ ꯀꯅꯥꯝ ꯂꯩꯇ꯭ꯔꯦ ꯏꯃꯥꯁꯨ ꯀꯩꯅꯣ ꯇꯧꯗꯦꯗ ꯃꯥꯁꯨ ꯀꯣꯏꯕ ꯆꯠꯈꯤꯕ ꯍꯥꯏꯇꯥꯥꯔꯦ ꯀꯩꯅꯣꯒꯤ ꯃꯣꯏꯒꯤ ꯊꯕꯛꯀꯤ ꯃꯣꯏꯒꯤ ꯃꯔꯨꯞꯀꯤ ꯍꯥꯏꯇꯥꯔꯦꯅꯦ ꯃꯤ ꯎꯅꯧꯅꯔ ꯆꯠꯈꯤꯕ ꯀꯅꯥꯝ ꯂꯩ ꯇꯕꯆꯔꯅ ꯏꯇꯥꯎꯅ ꯐꯣꯟ ꯇꯧꯔꯛꯀꯦ ꯈꯜꯂꯝꯃꯤꯅꯤ ꯑꯗꯨ ꯏꯇꯥꯎ ꯊꯧꯔꯛꯄ ꯆꯞ ꯆꯥꯅꯔꯦ
ꯎꯝ ꯇꯟꯖꯥ ꯁꯦ ꯌꯥꯝ ꯆꯥꯟꯅꯕꯩ ꯋꯥꯅꯤꯅꯦ ꯗꯨꯗꯤ ꯏꯇꯥꯎ ꯑꯗꯨꯅꯤ ꯃꯔꯛ ꯃꯔꯛꯇ ꯑꯃꯨꯛꯁꯨ ꯐꯣꯟ ꯇꯧꯔꯒ ꯋꯥꯔꯤ ꯋꯥꯇꯥꯏ ꯇꯧꯁꯤꯀꯣ ꯁꯨꯝ ꯏꯃꯥꯟꯅꯕꯩ ꯉꯁꯤ ꯨ ꯅꯣꯡꯃ ꯅꯣꯡꯃꯒꯤ ꯄꯥꯎ ꯐꯥꯎꯅꯗꯔꯃꯤꯅ ꯂꯥꯞꯊꯣꯛꯅꯈꯤ ꯑꯗꯨꯅꯦ ꯍꯥꯏꯕ ꯇꯧꯔꯤꯁꯦ ꯏꯃꯥꯟꯅꯕ ꯑꯇꯣꯞꯄ ꯃꯈꯩꯗꯨꯁꯨ ꯅꯣꯡꯃꯇ ꯇꯧꯔꯛꯇꯦ ꯑꯩꯅꯁꯨ ꯇꯧꯔꯨꯗ꯭ꯔꯦ ꯃꯣꯏꯁꯨ ꯃꯣꯏ ꯑꯩꯈꯩ ꯌꯥꯎꯔ ꯅꯣꯡꯃꯝꯇꯦꯡ ꯐꯖꯅ ꯑꯩꯈꯣꯏ ꯑꯩꯈꯣꯏ ꯑꯩꯈꯣꯏ ꯃꯉꯥ ꯇꯔꯨꯛꯇꯨ ꯐꯖꯅ ꯅꯣꯡꯃꯥ ꯑꯝꯇꯥꯗꯤ ꯄꯨꯟꯕ ꯌꯥꯕꯅꯤ
ꯌꯥꯏ ꯄꯨꯟꯁꯤ ꯄꯨꯟꯁꯤ ꯏꯇꯥꯎ ꯍꯌꯦꯡ ꯅꯣꯡꯃ ꯐꯖꯅ ꯀꯩꯅꯣꯒꯨꯝꯕ ꯅꯣꯡꯃꯥꯏꯖꯤꯡꯒꯨꯝꯕ ꯅꯨꯃꯤꯠ ꯑꯃ ꯁꯨꯇꯤ ꯑꯃ ꯂꯩꯕ ꯅꯨꯃꯤꯠ ꯑꯃꯗꯀꯣ ꯐꯖꯅ ꯄꯨꯜꯂꯒ ꯆꯥꯛ ꯆꯔꯥ ꯑꯃꯥ ꯍꯥꯎꯅ ꯆꯥꯔꯥꯒꯀꯣ ꯀꯣꯏꯕ ꯆꯠꯇꯨꯄ ꯑꯣꯏꯅ ꯍꯥꯏꯇꯥꯔꯦ ꯑꯩꯈꯣꯏꯒꯤ ꯎꯝ
ꯐꯖꯊ ꯑꯊ ꯂꯥꯛꯑꯣ ꯀꯦꯠꯁꯟ ꯀꯅꯣ ꯑꯗꯨꯗꯨꯣ ꯆꯥꯅꯤꯡꯉꯦ
ꯃꯥꯟ ꯃꯥꯥꯏ ꯇꯧ ꯆꯥꯁꯤ ꯑꯣꯛ ꯆꯥ ꯑꯃ ꯇꯧꯔꯒ ꯐꯖꯅ ꯃ ꯌꯥꯝ ꯄꯨꯜꯂꯒꯦꯀꯣ ꯁꯥꯁꯤ ꯑꯥꯎ ꯃ ꯀꯗꯥ ꯇ ꯏꯇꯥꯛ ꯍꯣꯏ ꯃꯐꯝ ꯑꯗꯣꯝꯗ ꯐꯖꯕ ꯃꯐꯝ ꯑꯃ ꯂꯩ ꯍꯥꯏꯕꯗꯨ ꯇꯥꯎ ꯆꯥꯛ ꯆꯥꯅꯕ ꯀꯩꯗꯧꯕ ꯃ ꯌꯥꯝ ꯂꯥꯛꯑꯦ ꯍꯥꯏꯕ ꯈꯨꯗꯣꯛ
ꯍꯣꯏ ꯍꯣꯏ ꯑꯗꯨꯒꯤ ꯄꯥꯛ ꯑꯗꯨꯒꯤ ꯂꯩꯀꯣꯜꯗꯣ ꯌꯥꯝ ꯐꯖꯤꯌꯦ ꯃꯤ ꯌꯥꯝ ꯂꯥꯛꯑꯦ ꯍꯧꯖꯤꯛꯀꯥꯟꯗꯤꯗꯣ ꯍꯥꯏꯗꯤ ꯌꯥꯝꯅ ꯑꯩꯈꯣꯏ ꯁꯪ ꯃꯆꯥ ꯃꯆꯥ ꯁꯥꯔꯣ ꯀ ꯃꯤ ꯑꯃꯃꯝꯒꯤ ꯆꯥꯛ ꯆꯥꯅꯕ ꯃꯤ ꯒ꯭ꯔꯨꯞ ꯍꯥꯏꯗꯤ ꯑꯩꯈꯣꯏ ꯃꯤ ꯃꯉꯥꯒꯤ ꯁꯪ ꯇꯔꯥꯒꯤ ꯁꯪ ꯍꯥꯏꯔ ꯃꯆꯥ ꯃꯆꯥ ꯃꯌꯥꯝ ꯇꯧꯔ ꯂꯩꯔꯦꯕ
ꯍꯣꯏ ꯍꯣꯏꯇꯥꯎ ꯎꯝ ꯃꯣꯏ ꯎꯝ ꯍꯣꯏ ꯇꯥ ꯃꯣꯏꯒꯤꯗꯣ ꯁꯦꯟꯗꯥꯜ ꯂꯝꯕꯤ ꯑꯣꯏꯅ ꯃꯣꯏ ꯐꯠ ꯑꯦ ꯁꯦꯝꯈꯔꯦ ꯍꯧꯖꯤꯛ ꯏꯇꯥꯎ ꯃꯣꯏꯒꯤꯗꯣ ꯐꯖꯅ ꯃꯤ ꯂꯥꯛꯑꯒꯀꯣ ꯎꯝ ꯑꯗꯩ ꯃꯐꯝꯁꯨ ꯌꯥꯝ ꯏꯪꯕ ꯍꯛꯆꯤꯁꯨ ꯂꯥꯡꯕ ꯃ ꯑꯗꯨ ꯑꯣꯏꯅ ꯆꯥꯁꯦ ꯍ ꯍꯌꯦꯡ ꯑꯃꯅꯨꯡ ꯐꯖꯅ
ꯌꯥꯏ ꯌꯥꯏ ꯍꯣꯏ ꯃꯣꯏꯖꯨ ꯁꯦꯟ ꯐꯔ ꯐꯪꯖꯗꯤꯅ ꯂꯝ ꯅꯨꯡ ꯇꯧꯔ ꯃꯣꯏꯖꯨ ꯎꯪ ꯄꯩꯁꯥ ꯊꯥꯗꯔ ꯁꯦꯝꯃꯤꯅꯤꯅ ꯑꯗꯒꯤ ꯑꯩꯈꯣꯏꯁꯨ ꯑꯩꯈꯣꯏꯁꯨ ꯅꯨꯡꯉꯥꯏꯅ ꯃꯐꯝꯗꯨꯗ ꯃꯌꯥꯝꯒꯤ ꯃꯌꯥꯝꯅ ꯑꯐꯠꯇ ꯑꯌꯦꯟꯁꯨ ꯌꯥꯎꯔꯛꯇꯕꯤ ꯌꯥꯝꯅ ꯅꯨꯡꯉꯥꯏꯅ ꯃꯤꯅꯁꯨ ꯆꯩꯔꯛꯇ ꯃꯤꯅꯁꯨ ꯑꯊꯤꯡꯕ ꯂꯩꯇꯕꯤꯗ ꯈ ꯑꯩꯈꯣꯏꯒꯤ ꯅꯨꯡꯉꯥꯏꯅ ꯆꯥꯕ ꯐꯪꯉꯤꯗꯣ ꯑꯗꯨꯁꯨ ꯑꯐꯕ ꯑꯃꯅꯤ
ꯑꯗꯒꯤ ꯃꯣꯏꯒꯤ ꯃꯃꯜꯁꯨ ꯍꯣꯡꯉꯦ ꯍꯥꯏꯇꯥꯔꯦꯅꯦꯇꯣ ꯑꯗꯨꯝ ꯆꯥꯕ ꯀꯩꯗꯧꯕ ꯑꯗꯨꯝ ꯐꯖꯅ ꯀꯩꯅꯣ ꯇꯧꯕꯅꯤꯅ ꯂꯩ
ꯃꯦꯃꯣꯔꯤꯣ ꯌꯥꯝ ꯍꯣꯡꯉꯦ ꯑꯩ ꯃꯤ ꯑꯃꯃꯝ ꯂꯨꯄꯥ ꯌꯥꯡꯈꯩꯛꯇ ꯂꯧꯋꯦ ꯀꯣ ꯁꯨ ꯃꯣꯏꯅ ꯄꯨꯂꯞ ꯄꯨꯊꯣꯛꯇꯣꯏꯅꯦ ꯑꯗꯣ ꯌꯥꯝ ꯐꯔꯦꯅ ꯃꯔꯨꯞ
ꯌꯥꯝ ꯐꯩ ꯌꯥꯝ ꯐꯩ ꯎꯝ ꯑꯗꯒꯤ ꯍꯩ ꯔꯥꯁꯨ ꯃꯌꯥꯝ ꯊꯥꯕꯃꯤꯅꯈꯣꯏ ꯋꯥꯍꯩ ꯋꯥꯍꯩ ꯍꯩ ꯔꯥꯁ ꯃꯌꯥꯝ ꯐꯦꯃꯤꯂꯤꯅ ꯑꯈꯣꯏꯒꯤ ꯆꯥ ꯊꯨ ꯀꯥꯟꯅ ꯑꯩꯈꯣꯏꯅ ꯂꯩ ꯀꯣꯛ ꯆꯥꯕ ꯌꯥꯏꯑꯕ ꯃꯣꯏꯗꯒꯤ ꯀ꯭ꯋꯥ
ꯑꯗꯨꯅꯤꯅꯦ ꯍꯧꯖꯤꯛꯀꯥꯟꯁꯤ ꯋꯥꯈꯜꯁꯤ ꯑꯅꯧ ꯑꯅꯧꯕ ꯑꯅꯧ ꯑꯅꯧꯕ ꯋꯥꯈꯜ ꯄꯨꯊꯣꯛꯑꯒ ꯑꯅꯧ ꯑꯅꯧꯕ ꯀꯔꯕꯥꯔꯅꯤ ꯇꯧꯅꯔꯤꯁꯦ ꯁꯤ ꯐꯔꯤꯕꯅꯤ ꯍꯥꯏꯗꯤꯀꯣ ꯑꯩꯈꯣꯏꯒꯤ ꯑꯩꯈꯣꯏ ꯑꯩꯈꯣꯏꯒꯤ ꯁꯦꯟꯃꯤꯠꯂꯣꯟꯁꯤ ꯆꯥꯎꯈ ꯆꯥꯎꯈꯠꯅꯕꯀꯣ ꯑꯩꯈꯣꯏꯒꯤ ꯂꯝꯗꯝ ꯁꯤ ꯑꯣꯏꯣꯏ ꯁꯤ ꯁꯦꯟꯃꯤꯠꯂꯣꯟꯁꯤ ꯐꯒꯠꯂꯗꯤ ꯑꯩꯈꯣꯏ ꯃꯤ ꯃꯍꯤꯛ ꯂꯥꯏꯔꯤꯛ ꯂꯥꯏꯁꯨ ꯇꯝꯕ ꯍꯦꯟꯒꯠꯂꯛꯀꯅꯤ ꯂꯥꯏꯔꯤꯛ ꯂꯥꯏꯁꯨ ꯇꯝꯕ ꯍꯦꯟꯒꯠꯂꯛꯑꯗꯤ ꯒ꯭ꯌꯥꯟ ꯇꯥꯕ ꯍꯦꯟꯒꯠꯂꯛꯀꯅꯤ ꯒ꯭ꯌꯥꯟ ꯇꯥꯔꯗꯤ ꯏꯔꯥꯡ ꯅꯨꯅꯨꯡꯍꯥꯡ ꯀꯔꯤ ꯀꯔꯥ ꯑꯃ ꯇꯧꯔꯗꯅ ꯌꯥꯝꯅ ꯇꯟꯗꯨ ꯂꯩꯇꯥꯕ ꯂꯝꯗꯝ ꯑꯃ ꯑꯣꯏꯕꯗꯣ ꯑꯗꯨ ꯑꯣꯏꯔꯛꯇꯣꯏꯅꯦꯕ
ꯃꯥꯅꯤ ꯏꯇꯥꯎ ꯆꯨꯝꯃꯤ ꯢꯇꯥꯎ ꯑꯗꯨꯅꯤ ꯍꯧꯖꯤꯛꯀꯤ ꯃꯣꯏꯒꯤ ꯁꯦꯟꯗꯥꯥꯟ ꯂꯝꯕꯤꯗꯤ ꯌꯥꯝ ꯐꯩ ꯢꯇꯥꯎ ꯍꯥꯏꯗꯤ ꯍꯌꯦꯡ ꯋꯥꯏ ꯇꯨꯡ ꯃꯨ ꯑꯗꯨꯝ ꯆꯠꯅꯕ ꯌꯥꯕ ꯁꯤꯜꯂ ꯃꯤꯅꯦꯕ ꯏꯇꯥꯎ ꯃꯣꯏꯗꯣ ꯑꯗꯨꯅꯦ ꯌꯥꯝ ꯐꯩ ꯇꯝꯃꯣꯏꯗ
ꯃꯥꯅꯦ ꯃꯥꯅꯦ ꯍꯧꯖꯤꯛꯀꯥꯟꯁꯤꯁꯨ ꯍꯧꯖꯤꯛꯀꯥꯟꯁꯤ ꯚꯥꯏ ꯑꯇꯣꯞꯄ ꯃꯐꯝ ꯑꯃꯁꯨ ꯌꯥꯝ ꯂꯩꯌꯦ ꯅꯨꯄꯤ ꯑꯉꯥꯡꯅꯁꯨ ꯌꯥꯝ ꯄꯥꯝꯅ ꯆꯠꯄ ꯑꯩꯁꯨ ꯉꯔꯥꯡ ꯍꯥꯟꯟꯅ ꯆꯠꯂꯨꯏꯅꯦ ꯍꯈꯣꯏ ꯍꯦꯛ ꯅꯥꯀꯟ ꯑꯩꯈꯣꯏꯒꯤ ꯅꯛ ꯅꯛꯅꯅ ꯑꯩꯈꯣꯏꯒꯤ ꯍꯧꯖꯤꯛꯀꯥꯟꯒꯤ ꯅꯨꯃꯤꯠ ꯂꯩ ꯍꯥꯏꯕ ꯑꯃ ꯂꯩꯗꯅ ꯅꯨꯃꯤꯠ ꯂꯩꯁꯤ
ꯍꯣꯏ
ꯁꯤꯒꯤ ꯅꯨꯃꯤꯠ ꯂꯩꯒꯤ ꯐꯥꯝ ꯑꯆꯧꯕ ꯑꯃ ꯂꯩꯌꯦꯕ ꯈꯪꯕ꯭ꯔꯥ ꯐꯣꯇꯣ ꯀꯥꯞꯄꯗ ꯐꯖꯈ꯭ꯔꯕ ꯑꯗꯨꯗ ꯅꯍꯥ ꯑꯉꯥꯡꯗꯨ ꯑꯉꯥꯡ ꯃꯈꯩ ꯄꯨꯔ ꯆꯠꯂꯨꯏ ꯑꯁ ꯃꯣꯏꯅ ꯍꯔꯥꯎꯕꯁꯦ ꯅꯨꯃꯤꯠꯂꯩ ꯑꯗꯨ ꯌꯦꯡꯉꯀꯣ ꯐꯣꯇꯣ ꯀꯥꯞꯄꯁꯤꯅ ꯐꯣꯇꯣ ꯀꯥꯞꯄꯁꯤꯅ ꯍꯔꯥꯎꯈꯤꯕꯁꯤꯅ ꯑꯁ ꯍꯧꯖꯤꯛꯀꯥꯟꯁꯦ ꯅꯨꯃꯤꯠꯂꯩ ꯐꯨ ꯐꯥꯝꯁꯤꯁꯨ ꯐꯥꯗꯤ ꯐꯥꯖꯩ ꯀꯣ ꯏꯇꯥꯎ ꯅꯍꯥꯟꯋꯥꯏ ꯑꯩꯈꯣꯏꯅ ꯅꯍꯥꯟꯋꯥꯏ ꯑꯩꯈꯣꯏꯅ ꯐꯣꯟꯗ ꯎꯕ ꯑꯗꯣ ꯑꯗꯨꯗꯩ ꯑꯗꯨ ꯑꯗꯨꯗꯨ ꯑꯃꯥꯏꯅ ꯈꯜꯂꯨꯕꯗꯣ ꯍꯧꯖꯤꯛꯇꯤ ꯑꯁꯦꯡꯕꯗ ꯎ ꯀꯥꯟꯗꯀꯣ
ꯎꯝ ꯌꯥꯝ ꯐꯖꯩ ꯐꯖꯩ ꯌꯥꯝꯅꯁꯨ ꯆꯠꯅꯔꯦ ꯍꯧꯖꯤꯛꯀꯤ ꯅꯨꯃꯤꯠꯂ ꯌꯦꯡꯕ ꯀꯩ ꯇꯧꯕꯀꯣ ꯑꯗꯒꯤ ꯇꯤꯀꯦ ꯇꯤꯀꯦꯀꯛ ꯀꯛꯑꯒ ꯃꯣꯏꯅ ꯑꯩꯈꯣꯏꯒꯤ ꯁꯦꯟꯗꯥꯟ ꯂꯝꯕꯤ ꯑꯣꯏꯅ ꯍꯥꯏ ꯇꯥꯔꯦ ꯃꯤꯅꯁꯨ ꯌꯦꯡꯕꯗꯁꯨ ꯂꯥꯛꯅꯤꯡꯕ ꯍꯥꯏ ꯇꯥꯔꯦ ꯐꯖꯔꯕꯅꯤꯅ ꯃꯐꯝꯗꯨ ꯁꯨꯃꯥꯏꯅ ꯇꯧꯔꯅ ꯁꯦꯟꯗꯥꯟ ꯂꯝꯕꯤ ꯌꯥꯝ ꯇꯧꯅꯔꯦ ꯍꯧꯖꯤꯛꯀꯥꯟꯁꯦ꯫
ꯑꯗꯨ ꯐꯔꯤꯕꯗꯤ ꯁꯤ ꯐꯅ ꯑꯩꯈꯣꯏꯒꯤ ꯁꯦꯃꯤꯠꯂꯣꯟ ꯆꯥꯎꯈꯠꯅꯕ ꯀꯣ꯫
ꯃꯥꯅꯤ ꯃꯥꯅꯤ ꯐꯩ꯫ ꯅꯨꯃꯤ ꯂꯩꯁꯤ ꯊꯥꯕ ꯐꯩ ꯢꯇꯥꯎ ꯃꯣꯏꯒꯤ ꯊꯥꯎꯁꯤꯁꯨ ꯎꯝ ꯌꯥꯝ ꯍꯧꯖꯤꯛ ꯇꯥꯡꯕꯅꯤꯅ ꯀꯤ ꯂꯤꯁꯤꯡ ꯑꯍꯨꯝ ꯑꯗꯨꯃꯥꯏꯅ ꯂꯩ ꯍꯥꯏꯒꯨꯝ ꯇꯧꯕꯅꯦꯕ ꯏꯇꯥꯎ ꯇꯥꯡꯉꯤꯗ ꯅ ꯂꯤꯇ꯭ꯔꯗꯀꯣ꯫ ꯑꯩꯅ
ꯃꯥꯅꯤ ꯃꯥꯅꯤ ꯅꯨꯃꯤꯠꯂꯩꯒꯤ ꯅꯨꯃꯤꯠꯂꯩꯒꯤ ꯃꯔꯨꯖꯤꯅ ꯑꯃꯨꯛ ꯊꯥꯎ ꯁꯨꯝꯕꯒ ꯑꯃꯨꯛꯁꯨ ꯆꯥꯕ ꯌꯥꯏꯑꯕ
ꯃꯥꯅꯦ ꯃꯥꯅꯦ꯫ ꯏꯇꯥꯎ ꯌꯥꯏ꯫
ꯑꯗꯨꯅ ꯑꯩꯈꯣꯏꯒꯤ ꯀꯩꯅꯣ ꯌꯣꯟꯕ ꯈꯣꯠꯄ ꯇꯧꯕꯗꯨꯅ ꯑꯃ ꯑꯣꯏꯒ꯭ꯔꯦꯗꯅ ꯑꯩꯈꯣꯏꯒꯤ ꯁꯤꯗ ꯍꯧꯔꯤꯁꯤꯅꯗꯤ ꯊꯥꯎꯒꯨꯝꯕꯩꯅꯦꯕ ꯑꯇꯣꯞꯄ ꯆꯥꯕ ꯈꯣꯠꯄ ꯇꯧꯕꯗꯨꯗꯤ ꯌꯥꯝ ꯌꯥ
ꯏꯇꯥꯎ
ꯑꯗꯨꯅꯤ ꯏꯇꯥꯎ ꯑꯗꯣ ꯑꯩꯈꯣꯏꯒꯤ ꯃꯔꯨꯞ ꯃꯈꯩꯁꯨ ꯍꯥꯏꯅꯔꯒ ꯀꯣ ꯅꯣꯡꯃ ꯄꯨꯟꯖꯦ ꯑꯗꯨꯒ ꯑꯩꯈꯣꯏꯒꯤ ꯃꯅꯥꯛꯀꯤ ꯀꯩꯅꯣꯗꯣ ꯂꯩꯀꯣꯜꯗꯨꯗ
ꯃꯥꯅꯦ ꯃꯥꯅꯦ ꯂꯩꯀꯣꯗꯨꯗ ꯆꯥꯖꯦ ꯑꯩꯈꯣꯏꯅ ꯆꯥꯅꯤꯡ ꯆꯥꯅꯤꯡꯕ ꯃꯊꯦꯜ ꯃꯌꯥꯝ ꯑꯃ ꯇꯧꯔꯒ
ꯈꯔ ꯌꯥꯝꯍꯂ ꯑꯣ ꯑꯩꯈꯣꯏꯒꯤ ꯍꯥ ꯑꯗꯒꯤ ꯏꯟꯁꯥꯡ ꯅꯥꯄꯤ ꯎꯇꯤꯒꯨꯝꯕ ꯁꯤꯡꯖꯨꯒꯨꯝꯕꯖꯨ ꯍꯥꯞꯁꯦꯕ
ꯍꯣꯏ ꯍꯣꯏ ꯏꯇꯥꯎꯅꯁꯨ ꯎꯇꯤ ꯌꯥꯝ ꯄꯥꯝꯖꯕꯅꯤ ꯍꯥꯟꯅꯗꯩꯁꯨ
ꯎꯝ ꯑꯗꯨ ꯅꯨꯃꯤꯠꯇꯨꯃ ꯑꯗꯨ ꯅꯨꯃꯤꯠꯇꯨꯃꯗꯤ ꯏꯇꯥꯎꯅ ꯎꯇꯤꯗꯨ ꯐꯖꯅ ꯊꯣꯡꯗꯔꯣ꯫
ꯍꯣꯏ ꯊꯣꯡꯒꯦ ꯏꯇꯥꯎ ꯑꯩ ꯈꯨꯠ ꯌꯦꯡꯕ ꯍꯥꯏꯗꯨꯅꯤ ꯏꯇꯥꯎ
ꯑꯣ ꯍꯣ ꯐꯔꯦ ꯐꯔꯦ ꯏꯇꯥꯎ ꯑꯗꯨ
ꯍꯣꯏ ꯏꯇꯥꯎ ꯑꯡ ꯍꯣꯏ ꯏꯇꯥꯎ ꯐꯔꯦ ꯐꯔꯦ ꯑꯣ ꯎꯝ ꯊꯝꯃꯦ ꯊꯝꯃꯦ꯫